ꯍꯜꯂꯣ
ꯇꯥꯕ꯭ꯔꯣ
ꯑ ꯇꯥꯔꯦ ꯑꯍꯝ
ꯌꯥꯝ ꯐꯔꯦ ꯉꯁꯥꯏꯒꯤ ꯋꯥꯔꯤꯗꯣ ꯑꯃꯨꯛ ꯍꯥꯎꯁꯤ
ꯎꯝ ꯍꯥꯎꯁꯦ ꯑꯩ ꯋꯥ ꯉꯥꯡꯉꯒ ꯂꯩ ꯀꯥꯟꯗ ꯃꯨ ꯎꯝ ꯋꯥꯔꯤ ꯌꯥꯝ ꯅꯨꯡꯉꯥꯏ ꯀꯥꯟꯗ ꯃꯨꯠꯈꯤꯕꯒꯤ ꯋꯥꯔꯤ ꯑꯃꯨꯛ ꯂꯩꯔꯤ
ꯎꯝ ꯆꯣ ꯑ ꯈꯪꯗ꯭ꯔꯦꯗ
ꯑꯗꯣ ꯁꯤ ꯁꯟꯗꯦꯅ ꯂꯥꯛꯄ ꯌꯥꯕꯅꯤꯀꯣ ꯁꯤꯡꯖꯨ ꯆꯥꯃꯤꯟꯅꯁꯦ
ꯃꯊꯪꯅꯦ ꯁꯤꯝꯕꯜ ꯂꯥꯏ ꯑꯃꯨꯛ ꯇꯨꯝ ꯅꯤꯡꯈ꯭ꯔꯦ
ꯇꯨꯝꯅꯤꯡꯉꯥꯏ
ꯍꯣꯔꯦꯟꯁꯨ ꯑꯃꯨꯛ ꯇꯨꯝꯗꯣꯏꯅꯤ ꯅꯨꯡꯗꯥꯡ ꯌꯦꯡꯅꯤꯡꯉꯥꯏꯒꯤ
ꯎꯝ
ꯍꯧꯖꯤꯛꯀꯥꯟꯁꯦ ꯑꯩ ꯐꯖꯅ ꯇꯨꯝꯈꯤꯗ꯭ꯔꯦ
ꯀꯣꯣꯟꯖ ꯌꯥꯗ꯭ꯔꯦ ꯃꯌꯥꯡ ꯌꯥꯝ ꯀꯪꯉꯦ ꯌꯥꯝ ꯄꯥꯗꯣ ꯌꯦꯡꯕ ꯌꯥꯗ꯭ꯔꯦ ꯃꯥꯗꯤ ꯐꯣꯔꯇꯤ ꯐꯣꯔꯇꯤ ꯊ꯭ꯔꯤ ꯈꯛꯇ ꯂꯩ ꯋꯦꯠꯇꯠꯇꯣ
ꯑꯣ ꯑꯩꯁꯨ ꯑꯩꯒꯤ ꯋꯦꯠ ꯈꯪꯗ꯭ꯔꯦ ꯑꯩꯗꯤ ꯈꯔ ꯅꯣꯏ
ꯑꯥ ꯍꯣꯟꯒꯤ ꯃꯃꯥꯏꯗ ꯈꯔ ꯆꯥꯎꯈꯤ ꯃꯥꯒꯤ ꯕꯗꯤꯗꯤ ꯌꯥꯗ꯭ꯔꯦ ꯑꯩ ꯈꯨꯠ ꯑꯃ ꯄꯥꯔꯗꯤ ꯂꯣꯏ ꯐꯨꯜ ꯑꯣꯏꯔꯦ
ꯅꯪꯗꯤ ꯀꯟꯕꯒꯤꯅꯤ ꯅꯪꯗꯤ ꯑꯁ ꯅꯪꯉ ꯀꯨꯞꯀꯥꯗꯅꯣ ꯑꯩꯗꯤ ꯉꯥꯝꯗꯦ
ꯅꯪꯒ ꯃꯥꯏ ꯈꯪꯕ ꯑꯩ ꯅꯪꯉꯣꯟꯗ ꯄꯥꯏꯔꯕ
ꯄꯥꯏꯗꯩꯗꯨꯔꯁꯨ ꯀꯥꯜꯂꯦ ꯈꯥꯅꯉꯦ ꯑꯩ
ꯋꯥꯟꯦ ꯍꯟꯗ ꯀꯥꯏ ꯂꯩ ꯏꯒꯦꯃ ꯎꯎꯗ꯭ꯔꯦꯃ ꯁꯇꯦꯇꯥꯥꯁ
ꯀꯋꯥꯜꯂꯣ ꯍꯕꯣꯟ ꯑ ꯃꯥꯗꯤ ꯍꯣꯁꯇꯦꯜꯗ ꯂꯥꯛꯑꯦ ꯍꯣꯁꯇꯦꯜꯗ
ꯎꯝ
ꯃꯆꯦꯜ ꯍꯥꯏꯕꯁꯦ ꯆꯥꯛꯀ ꯏꯟꯖꯥꯡ ꯑꯗꯨꯝ ꯃꯁꯥꯅ ꯊꯣꯡꯕꯒꯤꯗꯣ ꯄꯤꯖꯤꯦ ꯇꯥꯏꯕꯒꯣ
ꯃꯥ ꯍꯟꯗꯛ ꯑꯃꯨꯛ ꯀꯩꯗꯧꯕ ꯃꯥ
ꯃꯁꯨ ꯀꯆꯎꯅꯤ
ꯑ
ꯂꯥꯎꯕꯅꯦ ꯑꯗꯨꯒ ꯃꯥ ꯔꯦꯟ ꯆꯤꯕꯅꯦ ꯆꯦꯛꯀꯨꯣꯟ ꯑꯗꯨꯋꯥꯏꯗ ꯃꯥ ꯂꯥꯛꯑꯒꯦ ꯍꯥꯏꯕꯅꯦ
ꯑꯣ ꯃꯥ ꯀꯩꯀꯣ ꯆꯤꯡꯅꯣ ꯇꯝꯃꯤ
ꯑ ꯑꯦꯁ ꯑꯦꯁ ꯁꯤ ꯑꯩꯈꯣꯏꯒꯤꯅꯤꯗ
ꯑꯣ ꯑꯣ ꯑꯣ ꯐꯌꯦ ꯐꯥꯏ ꯊ ꯑꯗꯤ ꯐꯥ ꯂꯩꯦꯗꯅ
ꯌꯦꯅꯅ ꯄꯥꯁ ꯀ꯭ꯂꯥꯁ ꯂꯩꯅꯤꯀꯣ ꯏꯅꯥꯎꯄꯥꯁ ꯍꯌꯦꯡ ꯀ꯭ꯂꯥꯁ ꯆꯠꯂꯅꯤꯗꯅ
ꯑ ꯍꯌꯦꯡ ꯑꯃꯨꯛ ꯍꯥꯎꯗꯣꯏꯅꯤ ꯀ ꯁꯥꯎꯗ ꯑꯦꯅꯤꯕꯁꯦ
ꯌꯦ ꯑꯗ ꯃꯥꯅ ꯑꯗꯨꯝ ꯀꯥꯅꯤꯡꯉꯦ ꯍꯥꯏꯕ꯭ꯔꯥ ꯅꯣꯏꯅ ꯀꯥꯍꯟꯃꯔ ꯀꯃꯥꯏꯅ
ꯎꯝ ꯑ ꯍꯌꯦꯡꯅꯦ ꯃꯁꯥ ꯑ ꯃꯊ ꯇꯠ ꯆ ꯇꯅꯦ ꯀꯣꯂꯦꯖꯀꯤ ꯃꯄꯥꯝꯁꯨ ꯈꯥꯡꯕꯅꯤꯅꯀꯣ ꯆꯗꯥꯛ ꯑꯗꯨꯝ ꯂꯥꯏꯕꯅꯦꯂꯕꯦꯟ ꯇꯨꯋꯦꯜꯐꯇꯒꯤ ꯑꯗꯨ ꯑꯣꯏꯔꯁꯨ ꯑꯗꯨꯗ ꯀꯥꯟ ꯃꯥꯗꯤ ꯍꯣꯁꯇꯦꯜꯗ ꯂꯩꯕꯒꯤ
ꯑꯣ ꯑꯣ ꯑꯣ
ꯑꯗꯨꯒꯤ ꯁꯤꯗ ꯑꯗꯨꯝ ꯂꯥꯛꯕꯅꯦ ꯃꯥꯁꯨ ꯑꯗꯨꯔꯁꯨ ꯍꯣꯁꯇꯦꯜꯗꯨ ꯂꯥꯛꯕꯒꯤ
ꯐꯔꯦ ꯍꯟꯗꯗꯤ ꯅꯣꯏ ꯑꯅꯤ ꯑꯗꯨꯝ ꯂꯩꯃꯤꯟꯅꯔꯤ ꯐꯔꯦꯗꯅ ꯄꯩꯁꯥ ꯈꯔ ꯁꯦꯐ ꯑꯣꯏꯅꯕ
ꯍꯣꯏ ꯝꯇ ꯑꯩ ꯊꯤꯌꯨꯔꯥ ꯍꯥꯏꯔꯀꯥꯟꯗ ꯃꯥ ꯍꯧꯖꯤꯛꯇꯤ ꯈꯪꯒꯅꯤ ꯌꯥꯔꯦꯅ ꯍꯥꯏ
ꯑꯣ ꯐꯔꯦ ꯐꯔꯦ ꯑꯗꯨ
ꯅ ꯎꯝ
ꯃꯤ ꯌꯥꯝ ꯂꯝ ꯈꯪꯒꯟꯗꯕ ꯃꯤꯁꯨ ꯌꯥꯔ
ꯎꯝ ꯃꯟꯅ ꯑꯃꯨꯛꯈꯤꯒꯅꯦꯁꯨ
ꯑꯁꯤ ꯂꯩꯕꯗꯣ ꯀꯌꯥ ꯄꯤꯒꯦ
ꯎꯝ ꯀꯣꯂꯦꯖ ꯂꯥꯛꯄꯗꯀꯣ
ꯎꯝ
ꯁꯤꯗꯒꯤ ꯅꯥꯛꯄꯗ ꯁꯤꯗꯗꯤ ꯍꯣꯏ ꯅꯥꯛꯄꯨꯗꯤ ꯅꯥꯛꯑꯦ ꯑꯗꯨꯁꯨ ꯕꯖꯥꯔꯅꯤꯅ ꯑꯗꯨꯒ ꯒꯥꯔꯤꯒ ꯃꯤ ꯌꯥꯝ ꯆꯠꯄꯗꯨꯣ ꯂꯥꯛꯄꯒ ꯑꯗꯨꯝ ꯌꯥꯝ ꯀꯩꯅꯣ ꯂꯥꯞꯄꯒꯨꯝ ꯇꯥꯕꯗꯣ ꯥꯛꯄꯨꯗꯤ ꯥꯛꯑꯦ ꯌꯥꯝ ꯂꯥꯞꯄꯗꯤ ꯅꯠꯇꯦ
ꯍꯣꯏ ꯑꯗꯣ ꯅꯪ ꯍꯧꯖꯤꯛ ꯂꯩꯕ ꯔꯦꯟꯗ ꯀꯌꯥ ꯀꯌꯥ ꯊꯥꯗ ꯀꯌꯥ ꯀꯌꯥ
ꯍꯧꯖꯤꯇꯥꯥꯗꯤ ꯂꯤꯁꯤꯡ ꯑꯍꯨꯝꯒ ꯆꯥꯃꯉꯥ
ꯑꯣ ꯌꯥꯝ ꯆꯥꯎꯕ ꯀꯥꯗꯣ
ꯑꯁ ꯑ ꯃꯣꯏꯗꯒꯤ ꯄꯤꯑ ꯃꯣꯏꯒꯦ ꯑ ꯏꯇꯩ ꯊꯥꯎ ꯃꯣꯏꯒꯤ ꯔꯨꯝ ꯇꯪꯈꯥꯏ ꯑꯣꯏꯔꯝꯒꯅꯤꯗ
ꯏꯁꯇꯥꯥꯏꯜꯁ ꯑꯣꯏꯕꯤꯔꯣ
ꯅꯠꯇꯦ ꯇꯥꯎ ꯁꯣꯏꯗ
ꯥꯡꯉꯣ
ꯎꯝ ꯇꯥꯡ ꯈꯔꯕꯨꯗꯤ ꯇꯥꯡ ꯑꯗꯨꯝ ꯁꯠꯄ ꯖꯔꯅꯤꯅꯀꯣ ꯏ ꯂꯥꯏꯠ ꯏꯁꯤꯡꯗꯤ ꯌꯥꯝ ꯐꯥꯏ
ꯑ
ꯑꯗꯨ ꯑꯗꯨ ꯃꯅꯨꯡꯗ ꯏꯁꯤꯡꯒ ꯃꯥꯏꯒ ꯌꯥꯎꯕꯅꯦ ꯂꯤꯁꯤꯡ ꯑꯍꯨꯝꯒ ꯆꯥꯝꯃꯉꯥ ꯇꯔꯨꯛ
ꯑꯥ ꯑꯥ ꯈꯪꯗ꯭ꯔꯦꯅ ꯑꯩꯈꯣꯏꯁꯨ ꯈꯔ ꯂꯥꯞꯄꯀꯣ
ꯎꯝ ꯍꯣꯏ ꯂꯣꯍꯤ ꯗꯦꯈꯔ ꯂꯥꯄꯦ ꯗꯒꯥ ꯖꯔ ꯆꯠ ꯄꯀꯥꯅꯦꯁꯨꯣ ꯑꯁ ꯑꯇꯗ ꯉꯥꯏꯕꯗꯣ ꯑꯩꯗꯤ ꯇꯜꯂꯦ ꯌꯥꯝ ꯋꯥꯏꯑꯦ ꯑꯗꯨꯗꯣ
ꯑꯣꯇꯣꯗꯤ ꯈꯔ ꯑꯗꯨꯝ ꯉꯥꯏꯅꯕ ꯇꯥꯔꯦ
ꯎꯝ ꯑꯩꯈꯣꯏ ꯑꯗꯨꯝ ꯆꯠꯅꯤꯡ ꯃꯇꯝ ꯆꯄ ꯐꯪꯗꯦꯗꯅ ꯃꯇꯝꯒ ꯍꯦꯟꯕꯗꯨ
ꯑ ꯑꯣꯇꯣꯒꯤ ꯁꯥꯔꯚꯤꯁꯗꯤ ꯈꯔ ꯐꯗ꯭ꯔꯦ ꯁꯤꯗꯗꯤ ꯅꯍꯥꯟ ꯑꯩꯅ ꯈꯨꯃꯟ ꯂꯝꯄꯥꯗ ꯂꯩꯕꯗꯤ ꯑꯁ ꯌꯥꯝ ꯅꯨꯡꯉꯥꯏꯌ ꯑꯣꯇꯣꯗꯤ
ꯎꯝ
ꯃꯤꯁꯨ ꯉꯥꯏꯗꯦ ꯑꯗꯨꯝ ꯑꯩꯅ ꯀꯥꯔꯗꯤ ꯑꯗꯨꯝ ꯆꯠꯂꯦ
ꯍꯣꯏ ꯆꯨꯝꯃꯦ ꯑꯗꯨꯋꯥꯏꯗ ꯑꯩꯁꯨ ꯂꯩꯅꯤꯡꯉꯦ ꯑꯗꯨꯒꯤ ꯑꯗꯨꯗꯨ ꯔꯦꯟ ꯈꯔ ꯇꯥꯡ ꯃꯥꯜꯂꯦ
ꯍꯣꯏ ꯍꯟꯗꯛ ꯅꯝꯊꯨꯂꯣꯡ ꯗꯣ ꯌꯥꯝ ꯃꯣꯠꯄ ꯃꯥꯜꯂꯦ ꯃꯤꯒ ꯁꯦꯝꯕꯅꯤꯅꯀꯣ ꯊꯥꯏꯅ ꯑꯩ ꯂꯩꯔꯤꯉꯩꯗꯤ ꯌꯥꯝ ꯅꯥꯟꯕꯅꯦ ꯎꯒ ꯂꯩꯕꯅꯤꯅ ꯇꯥꯕꯔꯣ
ꯇꯥꯏ ꯍꯣꯏ
ꯑꯩꯗꯤ ꯃꯨꯛꯃꯨꯠ ꯈ꯭ꯔꯕ ꯈꯜꯂꯨꯔꯦ
ꯅꯪ ꯃꯊꯟꯗ ꯅꯊꯥꯟꯗ ꯂꯩꯕ꯭ꯔꯥ ꯑꯗꯨ ꯂꯥꯏꯕ ꯀꯥꯟꯗ
ꯑꯩ ꯀꯥꯗꯤ ꯍꯣꯏ ꯇꯣꯉꯥꯟꯜꯅꯦ ꯏꯇꯣꯝꯗꯅꯦ ꯆꯥꯕꯅ ꯄꯨꯂꯞ ꯆꯥꯕ
ꯑꯣ ꯀꯅꯥ ꯅꯣꯏꯒꯤ ꯆꯠꯆꯦ ꯀꯖꯤꯟꯌꯨꯝ
ꯑꯈꯣꯏ ꯄꯨꯄꯨ ꯒꯤ ꯄꯨꯄꯨ ꯈꯣꯏ ꯒꯤ ꯑꯩꯈꯣꯏ ꯃꯃꯤ ꯃꯣꯏ ꯃꯆꯦꯜ ꯊꯣꯛꯄ
ꯌꯥꯝ ꯐꯥꯏꯅ ꯅꯪꯗꯤ ꯃꯔꯥꯒ ꯄꯤꯗꯕꯤꯗ ꯑꯗꯨꯝ ꯂꯕꯗ ꯑꯗꯨ ꯌꯥꯝ ꯐꯥꯕꯅꯦ
ꯑꯣ ꯐꯥꯕꯅꯤꯅ ꯍꯧꯖꯤꯛ ꯑꯩꯔꯦꯜ ꯂꯩꯁꯤ ꯄꯩꯁꯥ ꯃꯊꯥ ꯁꯥꯗ
ꯎꯝ
ꯒ ꯂꯩꯃꯤꯟ ꯅꯕ ꯅꯨꯡꯉꯥꯏꯕ꯭ꯔꯣ
ꯎꯝ ꯑꯗꯨꯝ ꯅꯨꯡꯉꯥꯏꯅ ꯆꯥꯕ ꯂꯣꯏꯔꯗꯤ ꯃꯥ ꯃꯥꯒꯤ ꯀꯥꯗ ꯑꯗꯨꯝ ꯆꯠꯂꯦꯗꯅ
ꯎꯝ ꯎꯄꯥꯏ ꯂꯥꯏꯇꯦꯀꯣ ꯑꯗꯨꯗ ꯅꯪꯗꯤ ꯑꯗꯨꯝ ꯂꯥꯏꯕ ꯌꯥꯗ꯭ꯔꯣ ꯍꯧꯖꯤꯛ ꯂꯩꯟꯗꯨꯅ ꯍꯦꯟꯅ ꯅꯨꯡꯉꯥꯏꯕꯔꯣ
ꯑ
ꯍꯧꯖꯤꯛ ꯂꯥꯏꯕ ꯃꯐꯝꯗꯨꯅ ꯍꯦꯟꯅ ꯅꯨꯡꯉꯥꯏꯕ
ꯅꯍꯥꯥꯟ ꯂꯩꯕ ꯍꯥꯏꯒꯗꯤꯒ ꯂꯩꯕꯗꯨꯔꯣ
ꯅꯠꯇꯦ ꯃꯔꯄꯥꯥꯡꯅ ꯂꯥꯛꯑꯦ ꯍꯥꯏꯕꯗꯣ
ꯑꯣꯈ ꯃꯜ ꯄꯗꯀꯣ ꯏꯆꯦꯗꯣ ꯃꯣꯏꯁꯨ ꯃꯣꯏ ꯈꯨꯟ ꯑꯗꯨꯝ ꯂꯩꯔꯦꯕ ꯔꯦꯟ ꯂꯩꯇ꯭ꯔꯦꯕ
ꯑꯣ ꯑꯣ
ꯁꯤ ꯗꯤ ꯑꯦꯝ ꯈꯔ ꯅꯛꯑꯦꯅ ꯁꯤꯗ ꯑꯃꯨꯛ ꯊꯣꯛꯄ ꯂꯩꯕ
ꯎꯝ
ꯑꯁ ꯅꯤꯡꯇꯤꯒꯤ ꯈꯣꯡ ꯆꯠꯄꯅꯤꯅꯤꯀꯣ ꯌꯥꯝ ꯋꯥꯏ ꯅꯨꯡꯁꯥ ꯃꯔꯛꯇꯗꯤ
ꯅꯨꯡꯁꯥꯗ
ꯑꯩꯈꯣꯏ ꯂꯝꯕꯤꯗꯨꯒ ꯗꯤ ꯑꯦꯝ ꯂꯝꯕꯤꯗꯨ ꯒꯥꯔꯤ ꯂꯩꯇꯦꯅ
ꯑ
ꯑꯗꯨꯒꯤ
ꯌꯥꯝ ꯇꯥꯏꯀꯣ
ꯑꯣ
ꯑꯦꯛꯖꯥꯝꯒꯣꯝꯕ ꯂꯩꯔꯗꯤ ꯄꯨꯡ ꯃꯥ ꯈꯥꯏꯗꯤ ꯍꯥꯟꯅ ꯆꯠ ꯆꯠꯇꯗꯤ ꯌꯥꯔꯣꯏ
ꯈꯣꯡꯉ ꯆꯞꯂꯔꯣ
ꯎꯝ
ꯍꯣꯏ ꯃꯔꯥꯡ ꯑꯩꯅ ꯇꯞ ꯇꯞꯅ ꯆꯪꯂꯁꯦ ꯄꯨꯡ ꯑꯗꯨꯝ ꯄꯨꯡ ꯑꯃ ꯆꯪꯉꯦꯗ
ꯎꯝ ꯌꯥꯝ ꯇꯥꯄꯗꯤ ꯁꯨꯃꯥꯏꯅ ꯇꯥꯑꯣꯣꯅꯦ
ꯑ
ꯑꯗꯨ ꯅꯨꯡꯇꯤꯒꯤ ꯖꯥꯠꯄꯠꯀꯤ ꯅꯥꯛꯄ ꯍꯥꯎꯕꯅꯦ ꯅꯠꯇ꯭ꯔꯗꯤ ꯑꯍꯥꯟꯕꯗꯗꯤ ꯌꯥꯝ ꯀꯩꯅꯣ ꯂꯥꯞꯄꯅꯤ
ꯉ ꯃꯔꯥꯡꯗꯤ ꯈꯣꯡ ꯅꯥꯕꯗꯣ ꯌꯥꯎꯕꯅꯦꯕꯦꯝꯃ
ꯎꯝ ꯅꯣꯏꯗꯤ ꯌꯥꯝ ꯀꯣꯏꯕ ꯃꯥꯜꯂꯦꯗꯅ
ꯑꯩꯔꯣ
ꯎꯝ
ꯀꯣꯏꯕ ꯍꯥꯏ ꯀꯣꯏꯕ ꯑꯗꯨ꯭ꯔꯣ
ꯌꯥꯝ ꯀꯣꯏꯕ ꯆꯠꯄꯒꯨꯝ ꯇꯧꯅꯤꯅꯦ
ꯎꯝ ꯀꯣꯏꯌꯦ ꯀꯣꯏꯌꯦ ꯄꯩꯁꯥ ꯂꯩꯕꯁꯨ ꯀꯣꯏꯌꯦ
ꯕꯨꯕꯤꯅꯤ ꯂꯩ ꯀꯣꯏꯕꯨ ꯆꯜ
ꯌꯥꯕꯨ ꯎꯦꯅꯦ ꯅꯣꯏꯒꯤ ꯑꯩ ꯖꯤꯗꯔ ꯀꯥꯏꯔꯒꯦꯔ ꯁꯤꯇꯥꯁꯦ ꯀꯥꯎꯔꯦ ꯅꯍꯥꯟ ꯎꯏꯦ ꯅꯪꯒꯤ ꯗ꯭ꯔꯦꯁ ꯁꯦꯠꯂꯒ
ꯅꯍꯥꯟ ꯑꯩꯈꯣꯏ ꯔꯝꯩꯗꯨ ꯆꯠ ꯆꯠꯂꯦ ꯈꯣꯟꯅ
ꯌꯥꯝ ꯅꯨꯡꯉꯥꯏꯕ ꯃꯥꯜꯂꯦ
ꯎꯝ ꯍꯥꯏꯗꯤ ꯏꯔꯣꯏꯕꯅꯦ
ꯎꯝ
ꯑꯗꯨꯒ ꯑꯩꯒꯤ ꯑꯃꯨꯛ ꯊꯝꯕ꯭ꯔ ꯑꯃꯨ ꯈ
ꯎꯝ ꯌꯥꯝ ꯀꯣꯏꯅ ꯆꯠꯂꯤꯅ ꯆꯠꯅꯤꯡꯉꯦ ꯄꯩꯁꯥꯒꯤ ꯋꯥꯅꯦ
ꯎꯝ ꯑꯁꯤ ꯆꯩꯔꯥꯎ ꯆꯩꯔꯥꯎꯁꯤꯡꯒꯤ ꯄꯨꯟꯁꯤ ꯂꯣꯛ ꯐꯥꯎꯕ ꯂꯝꯕꯤ ꯂꯩꯌꯦꯕꯀꯣ ꯍꯥꯏꯀꯤꯡꯒꯤ ꯑꯗꯨ ꯅꯣꯡꯃ ꯆꯠꯁꯦ ꯑꯆꯥꯄ ꯄꯨꯔꯒ ꯑꯁꯤ ꯆꯩꯔꯥꯎ ꯆꯤꯡꯗꯒꯤ ꯄꯨꯟꯁꯤꯂꯣꯛ ꯇꯥꯟꯅ ꯇꯥꯕ꯭ꯔꯣ ꯍꯂꯣ
ꯎꯁꯣꯏ ꯎꯁꯣꯏꯗ ꯎꯁꯣꯏ ꯑꯩꯁꯨ ꯑꯃꯨꯛ ꯊꯤꯕ ꯆꯠꯅꯤꯡꯉꯤ
ꯎꯝ ꯍꯥꯏꯀꯤꯡ ꯑꯗꯨꯝ ꯅꯛ ꯅꯛꯄ ꯖꯒꯥꯗ ꯑꯗꯨꯝ ꯆꯠꯄ ꯌꯥꯏ ꯍꯣꯏ
ꯑ ꯆꯄꯅꯦ ꯌꯥꯝ ꯄꯨꯔꯒ ꯀꯣ ꯆꯠꯅꯤꯡꯉ
ꯀꯆ
ꯍꯧꯖꯤꯛꯀꯥꯟ ꯃꯤꯃꯤꯅ ꯇꯥꯡꯉꯗ
ꯅꯣꯏ ꯁ꯭ꯋꯥꯏꯗ ꯀꯩꯌꯥꯅꯣ
ꯑꯥ
ꯅꯣꯏ ꯁꯥꯏꯗ ꯀꯩꯌꯥꯅꯣ
ꯐꯥꯡꯗꯦ ꯑ ꯀꯨꯟꯒꯤ ꯑꯍꯨꯝ ꯄꯤꯌꯦ
ꯑꯩꯈꯣꯏ ꯑꯗꯨꯝ ꯑꯗꯨꯝ ꯐꯪꯉꯦ
ꯍꯥꯥ
ꯑꯗꯨꯝ ꯐꯪꯉꯤꯕ ꯔꯤꯒꯨꯂꯔ ꯀꯁꯇꯃꯔ ꯈꯛꯇꯅ ꯄꯤꯕ ꯂꯣ ꯂꯣꯠꯅ ꯍꯣꯏ
ꯑꯗꯣ ꯅꯍꯥꯟ ꯑꯁꯤ ꯅꯦꯄꯥꯂꯤꯒꯤ ꯗꯨꯀꯥꯟ ꯃꯌꯥꯏꯒꯤꯗꯣ
ꯑꯥ
ꯑꯗꯣ ꯃꯣꯏ ꯅꯍꯥꯟ ꯑꯁꯤ ꯑꯩꯈꯣꯏꯗ ꯂꯩꯕ ꯏꯆꯦ ꯑꯃꯗꯣ ꯃꯤꯅꯤꯁꯤꯡꯁꯨ ꯆꯥ ꯍꯦꯅ ꯄꯨꯔꯛꯄ ꯑꯁ ꯍꯟꯗꯛ ꯃꯤꯅꯤꯪ ꯐꯪꯗ꯭ꯦ ꯍꯣꯏ ꯈꯔ ꯇꯥꯡꯈꯨꯕꯅꯤꯅ ꯑꯩꯅ ꯍꯥꯏꯕ ꯑꯗꯨꯗ ꯃꯥꯅ ꯀꯩ ꯍꯥꯏꯋꯦ ꯑꯁ ꯑꯗꯨ ꯅꯨꯄꯤꯗꯣ ꯃꯤꯒꯤ ꯕꯣꯛꯁꯇꯣ ꯇꯨꯃꯤꯟꯅ ꯂꯧꯊꯣꯛꯑꯒ ꯄꯤꯕ ꯍꯥꯏꯕ ꯑꯗ ꯃꯥꯅ ꯀꯩꯒꯤꯅꯣ ꯃꯤꯃꯤꯗꯨꯔ ꯂꯧꯊꯣꯛꯏ ꯇꯨꯃꯤꯟꯅ ꯂꯧꯊꯣꯛꯑꯄꯤꯗꯣ ꯑꯁꯤꯗ ꯊꯝꯕ ꯀꯩ ꯀꯥꯏꯌꯦꯦꯅ ꯃꯥꯅ ꯑꯗꯨꯃꯥꯏꯅ ꯍꯪꯉꯤꯌꯦ ꯗꯨꯀꯥꯟ ꯃꯄꯨꯗ
ꯎꯝ ꯍꯣꯏ
ꯎꯝ ꯗꯨꯀꯥꯟ ꯃꯄꯨꯅ ꯀꯩ ꯍꯥꯏꯒꯦ ꯈꯪꯕ꯭ꯔꯥ ꯅꯪ ꯇꯨꯃꯤꯠ ꯂꯩꯔꯦ ꯈꯪꯗꯕ ꯅꯣꯏ ꯔꯤꯒꯨꯂꯔ ꯀꯁꯇꯃꯔ ꯈꯛꯇꯅꯦꯣꯏ ꯄꯤꯗꯣꯏꯁꯦ ꯁꯤꯦ ꯃꯤ ꯃꯤ ꯍꯟꯗꯛ ꯐꯪꯗꯦ ꯌꯥꯝ ꯅꯣꯛꯅꯤꯡꯕꯗꯣ ꯑꯗ ꯑꯤ ꯁꯤ ꯌꯥꯝꯎ
ꯃꯥꯔꯣꯝꯗ ꯍꯥꯏꯔꯗꯤꯀꯣ ꯃꯤ ꯃꯤ ꯐꯥꯡꯗꯕꯁꯦ ꯐꯌꯦ ꯌꯥꯝ ꯆꯥꯔꯁꯨ ꯑꯩꯈꯣꯏ ꯏꯁꯥꯗ ꯐꯔꯔꯣꯏꯗꯅ
ꯑ ꯑꯩ ꯊꯥꯏꯅꯤꯒꯤ ꯑꯉꯥꯡ ꯑꯣꯏꯔꯤꯉꯩꯗ ꯃꯤꯃꯤ ꯆꯥꯔꯒ ꯊꯥ ꯑꯅꯤ ꯅꯥꯕꯅꯦ ꯊꯤ ꯐꯥꯏꯕ ꯌꯥꯗ꯭ꯔꯦ ꯆꯠꯄꯁꯨ ꯌꯥꯗ꯭ꯔꯦ ꯗꯣꯛꯇꯔ ꯌꯦꯡꯕꯅ